ꯇꯔꯦ ꯇꯔ ꯌꯥ ꯑꯦ ꯇꯥ ꯌꯥ ꯑꯩ ꯑꯅꯤꯁꯨ ꯑꯍꯨꯝ ꯑꯣꯏꯗꯣꯏꯅꯤꯍꯦ ꯑꯩꯉꯣꯟꯗꯗꯤ ꯅꯪ ꯉꯁꯥꯏꯒꯤꯗꯨꯒ ꯉꯁꯥꯏꯒꯤꯗꯨꯒ ꯌꯥꯗ꯭ꯔꯤꯕꯕꯀꯣ ꯉꯁꯥꯏꯒꯤꯗꯤ ꯌꯥꯗ꯭ꯔꯦꯗꯤ ꯆꯃꯤꯠꯇꯨꯗꯤ ꯇꯧꯈ꯭ꯔꯦꯗꯣ ꯍꯌꯦꯡ ꯄꯩꯁꯥ ꯊꯤꯕꯗꯥ ꯀꯥꯎꯟ ꯇꯧꯔꯛꯄꯧ ꯃꯥꯟꯗꯕ ꯃꯩꯁꯦ ꯑꯝꯇꯪ ꯃꯨꯊꯠꯂꯨꯄꯥ ꯃꯩ ꯍꯣꯏꯔꯣ ꯃꯩꯗꯨꯗꯨꯅ ꯇ ꯗꯝ ꯇꯂ ꯑꯩꯒꯀꯣꯡ ꯑꯃ ꯑꯣꯏꯗꯣꯏ ꯃꯤꯅꯥꯅ ꯌꯥꯗꯦ ꯍꯥꯏꯗꯤ ꯀꯃꯥꯏꯅ ꯇꯧꯖꯥꯠꯅꯣ
ꯌꯥꯗꯦꯗꯤ ꯀꯩꯅꯣ ꯌꯥꯗꯦꯗꯤ ꯀꯩꯅꯣ
ꯍꯥꯏꯗ ꯃꯥ ꯍꯧꯖꯤꯛ ꯌꯥꯗꯦ ꯍꯥꯏꯗꯣ ꯌꯥꯗ꯭ꯔꯥ ꯍꯧꯖꯤꯛ ꯑꯩꯈꯣꯏꯕꯥꯏꯅ ꯌꯥꯔꯝꯃꯤꯅ ꯃꯌꯥꯝ ꯌꯥꯔꯝꯃꯅꯤꯌꯦ
ꯔꯅꯤ ꯌꯥꯔꯅꯤ ꯎꯝ
ꯑꯩꯅ ꯅꯠꯇ꯭ꯔꯣ ꯅꯪꯉꯣꯟ ꯇꯧꯔꯤꯁꯦ
ꯑꯥ
ꯎꯝ
ꯅꯪꯒꯤ ꯇꯔꯨꯛꯇꯨ ꯂꯣꯏꯁꯟꯈ꯭ꯔꯁꯦ
ꯎꯝ ꯑꯗꯨ ꯍꯌꯦ ꯑꯩ ꯀ ꯂꯣꯏꯁꯤꯜꯂꯒꯦ ꯑꯩꯁꯦ ꯑꯩꯒꯤ ꯑꯍꯨꯝ ꯁꯨꯔꯦ ꯁꯤꯒ ꯇꯕꯨ ꯁꯤ ꯅꯗꯤ ꯅꯪꯒꯤꯗꯤ
ꯔꯕꯤꯅꯥꯗ ꯑꯩ ꯑꯅꯤ ꯈꯛꯇꯪ ꯁꯨꯗ ꯉꯥꯏꯔꯤ
ꯑꯍꯨꯝ ꯁꯨꯖꯟꯗꯣꯏꯅꯦ ꯑꯩꯈꯣꯏ ꯃꯥꯒꯤꯗꯨꯗꯤ ꯑꯩꯈꯣꯏꯅ ꯑꯗꯨꯝ ꯇꯧꯁꯟ ꯌꯥꯏꯗꯅ ꯌꯥꯗ꯭ꯔꯣ ꯁꯨꯃꯥꯏꯅꯕꯤꯗꯤ ꯏꯕꯥꯅꯤꯅ ꯑꯗꯨꯝ ꯐꯣꯇꯧ ꯇꯧꯁꯜꯍ ꯂꯣꯏꯔꯦ ꯄꯥꯏ ꯄꯥꯏꯔꯒ ꯑꯗꯣ ꯑꯩꯈꯣꯏ ꯃꯥꯁꯨꯦ ꯐꯪꯒꯗ꯭ꯔꯥ ꯆꯥꯕ
ꯑ
ꯕꯤꯖꯤ ꯑꯣꯏꯅꯕꯩꯅꯤꯅꯦꯍ ꯄꯩꯁꯥꯗꯤ ꯀꯃꯥꯏꯅ ꯂꯣꯏꯔꯦ ꯀꯥꯟꯗ ꯊꯝꯗꯣꯏꯔꯣ ꯀꯃꯥꯏꯅ ꯇꯧꯗꯣꯏꯔꯣ
ꯀꯣꯜ ꯑꯃꯃꯝ ꯂꯣꯏꯕꯒꯤ
ꯀꯩꯅꯣꯠꯇꯦꯍꯦ ꯑꯩꯅ ꯍꯥꯏꯗꯤ ꯀꯣꯜ ꯑꯃꯃꯝ ꯂꯣꯏꯔꯒ ꯄꯩꯁꯥ ꯆꯪꯗꯣꯏꯗꯣ ꯀꯣꯜꯃꯝ ꯍꯥꯏꯗꯤ ꯃꯤ ꯑꯃꯃꯝꯒꯤ ꯃꯉꯥ ꯇꯔꯨꯛ ꯇꯔꯨꯛꯁꯨ
ꯍꯣꯏ ꯇꯧ ꯇꯧ ꯇꯧ ꯍꯣꯏ
ꯑꯗꯨꯅ ꯑꯩꯅ ꯇꯔꯨ ꯇꯨ ꯂꯣꯏꯁꯟꯁꯦ ꯍꯥꯏꯗꯤ ꯃꯆꯠ ꯃꯆꯠ ꯇꯧꯔꯛꯄꯅꯣ ꯍꯥꯏꯗꯣ ꯍꯥꯏꯦ
ꯇꯔꯨꯛ ꯇꯔꯨꯛ ꯂꯣꯏꯁꯤꯜꯂꯀꯥꯟꯗ ꯇꯔꯨꯛ ꯀꯥꯏꯁꯦ ꯀꯌꯥꯅꯣ ꯍꯗ ꯇꯔꯥꯅꯤꯊꯣꯏ ꯂꯣꯏꯗꯣꯏ ꯌꯣꯅꯤ
ꯅ ꯆꯥꯏꯊꯣꯛꯑꯦ ꯍꯥꯏꯔꯗꯤ ꯑꯩꯅ ꯅꯪꯉꯣꯟꯗ ꯇꯧꯔꯒ ꯅꯪꯅꯁꯨ
ꯑꯗꯨ ꯑꯣꯏꯔꯝꯗꯣꯏ ꯃꯥꯜꯂꯦ
ꯑꯁ ꯑꯗꯨꯗꯤ ꯅꯪꯒ ꯑꯩꯒ ꯇꯔꯨꯛ ꯇꯔꯨꯛ ꯑꯣꯏꯅꯗꯣꯏꯕ
ꯎꯝ
ꯑꯁ ꯌꯥꯝꯃꯤꯅꯦ ꯑꯗꯨꯗꯤ
ꯃꯤ ꯇꯔꯥ ꯇꯔꯥꯒꯤ ꯇꯔꯨꯛ ꯇꯔꯨꯛꯇꯣ ꯄꯥꯏ ꯄꯥꯊꯣꯛꯑꯣ ꯀꯌꯥ ꯇꯥꯏꯧ
ꯊꯥꯖꯒꯥꯗꯗꯤ ꯇꯧꯔꯤꯁꯦ
ꯎꯝ
ꯑꯁ ꯑꯩꯈꯣꯏ ꯕꯥꯒꯤ ꯁꯣꯝ ꯅꯥꯀꯟꯗ ꯁꯥꯎꯟꯁꯦ ꯂꯣꯏ ꯆꯪꯉꯃꯅꯤ ꯇꯧꯔꯤꯁꯦ ꯂꯩꯈꯠ ꯂꯩꯔꯦ ꯁꯣꯝꯗ
ꯀꯔꯤ ꯔꯦꯗꯤꯑꯣꯁꯦ ꯀꯟꯅ ꯂꯩꯈꯠꯇꯅ ꯂꯩꯈꯔꯦ
ꯂꯂꯩꯕꯤꯗ ꯈꯣꯡꯕ꯭ꯔꯥ
ꯁꯥꯎꯟ ꯁꯥꯎꯟ ꯌꯥꯝ ꯆꯠꯂꯦ ꯑꯩꯈꯣꯏ ꯕꯥꯥꯏ ꯔꯦꯗꯤꯁꯦ ꯌꯥꯗꯦꯕ ꯁꯥꯎꯟ ꯇꯥꯕꯗ ꯔꯦꯀꯣꯠ ꯀꯠꯈꯥꯕꯔ ꯈꯪꯕꯣꯠꯇ ꯈꯣꯡꯗꯦꯗ ꯇꯔꯦ ꯂꯥꯎꯕ ꯀꯅꯥꯅꯣꯝꯃ
ꯂꯥꯎꯔꯤ ꯀꯟꯅ ꯁ꯭ꯋꯥꯏꯗ
ꯅꯪ ꯑꯩꯉꯣꯟꯗ ꯅꯪ ꯅꯪꯅ ꯑꯩꯉꯣꯟꯗ ꯇꯧꯔꯛꯄ ꯌꯥꯎꯒ꯭ꯔꯕꯣ
ꯌꯥꯎꯗ꯭ꯔꯤꯍꯦ ꯉꯁꯥꯏ ꯑꯃ ꯇꯧꯒꯦ ꯇꯧꯔꯝꯕꯗꯣ ꯑꯗꯨꯒ ꯇꯠꯈ꯭ꯔꯦꯗꯅ ꯑꯩꯒꯤꯗꯤ ꯇꯥꯛꯁ ꯃꯦꯂꯣ ꯍꯥꯏꯔꯛꯇꯦꯕ
ꯎꯝ ꯑꯩꯗꯤ ꯅꯦꯜꯂꯣ ꯍꯥꯏꯔꯛꯑꯦꯅꯦ ꯐꯣꯟ ꯑꯥꯥꯡꯝꯒꯦ ꯇꯔ ꯂꯩ
ꯆꯥꯛ ꯂꯣꯏꯔꯦ ꯆꯥꯛ ꯆꯥꯅꯤꯡꯉꯤ ꯍꯥꯏ ꯅꯠꯇ꯭ꯔꯣ ꯅꯣꯏꯖꯦ ꯃꯥꯗꯤ ꯅꯤꯄꯥꯟꯗꯕꯨ ꯆꯖꯦ ꯍꯥꯏ ꯆꯂꯣ ꯅꯣꯏ ꯆꯪꯒ꯭ꯔꯣ ꯅꯣꯏꯅꯤ ꯆꯪꯒ꯭ꯔꯣ
ꯑꯩꯗꯤ ꯆꯥ ꯌꯥꯝ ꯆꯄꯤꯗꯦ
ꯑꯩ ꯈꯣꯡ ꯍꯥꯝꯃꯤ ꯍꯥꯏꯒꯨꯑꯣ
ꯇꯣꯏꯂꯦꯠꯇ
ꯃꯥ ꯂꯦꯇꯤꯟꯗ ꯆꯪꯉꯤ ꯍꯥꯏ
ꯉꯁꯥꯏꯗꯤ ꯍꯥꯝꯅꯤꯡ ꯍꯥꯝꯅꯤꯡ ꯂꯩ ꯈꯥꯡ ꯂꯩꯅꯦ
ꯃꯤꯅꯤꯠ ꯃꯔꯤꯗꯤ ꯆꯠꯂꯦ ꯇꯔꯥ ꯃꯤꯅꯤꯠ ꯇꯔꯨꯛ ꯋꯥꯠꯂꯤ ꯁꯥꯎꯟꯗꯣ ꯇꯥ ꯃꯈꯣꯟ ꯑꯩꯒꯤ ꯔꯕꯤꯅꯥ ꯏꯕꯥꯅꯤ ꯑꯅꯤ ꯁꯨꯔꯦ
ꯎꯝ
ꯑꯗꯨꯗꯤ ꯑꯩꯅ ꯇꯔꯨꯛ ꯑꯃ ꯂꯣꯏꯁꯜꯂꯅꯤ
ꯆꯨꯆꯨꯒ ꯄꯤꯊꯛꯇ ꯆꯨꯆꯨꯒ ꯄꯤꯊꯛꯇ ꯂꯩꯔꯝꯃꯤ ꯈꯨꯄꯥꯡ ꯊꯥꯖꯜꯂꯎꯔꯣ ꯆꯥꯛ ꯂꯥꯝꯃꯦ ꯁꯣꯝꯅ ꯂꯩꯔꯒ ꯃꯥꯅ ꯁꯤꯁꯨ ꯄꯤꯊꯛꯇꯅ ꯂꯩꯔꯝꯃꯦ
ꯃꯥꯏ ꯄꯤꯖꯔꯣꯏꯗ꯭ꯔꯣ
ꯑꯣꯔꯦꯟ ꯆꯥꯃꯁ ꯑꯃ ꯄꯤꯖꯅꯤ ꯉꯁꯥꯏ ꯆꯃꯁ ꯑꯃ ꯄꯤꯖꯈ꯭ꯔꯦ ꯇꯨꯝꯕ ꯌꯥꯅꯕꯒꯤ
ꯑꯁ ꯈꯣꯡꯉꯤꯖꯦ ꯌꯦꯡꯎ
ꯀꯣꯜ ꯇꯧꯁꯜꯂꯛꯑꯗꯤ ꯇꯠꯇꯣꯏꯅꯦ ꯍꯣꯔꯦꯟ
ꯀꯛꯊꯠꯂꯣ ꯍꯥꯏ ꯑꯗꯣ ꯀꯠꯊꯠꯂꯣ ꯍꯥꯏ
ꯑꯣ ꯄꯥꯏꯈꯠꯂꯨꯅꯣꯕ
ꯎꯝ
ꯑꯩꯈꯣꯏ ꯃꯥꯜ ꯆꯥꯛ ꯂꯥꯛꯂꯥꯝꯃꯥꯜꯂꯦ ꯃꯣꯏ ꯆꯥꯛ ꯄꯤꯖꯔꯝꯃꯣ ꯏꯁꯧ ꯂꯥꯡꯅ ꯂꯣꯏꯔꯦ ꯆꯥꯛ ꯁꯈꯣꯡꯑꯝ ꯌꯥꯏꯕ ꯗ ꯑꯩꯅ ꯄꯨꯨꯡ ꯆꯇ꯭ꯔꯦꯠ ꯆꯪꯉꯤ ꯍꯥꯏꯅ
ꯆ ꯂꯣꯏ ꯊꯣꯡꯕꯗ ꯂꯣꯏꯔꯦ ꯃꯨꯅꯥꯞ ꯆꯥꯗꯕ ꯋꯥꯏꯔꯦ ꯌꯥꯝ ꯉꯥꯡꯉꯦꯕ
ꯄꯨꯔꯛꯑꯣ ꯄꯨꯔꯛꯁꯤ ꯄꯨꯔꯛ ꯄꯨꯔꯛ ꯀꯣꯟꯅ ꯁꯦꯝꯃꯒꯦ ꯃꯣꯏ ꯐꯣꯟꯖꯦ
ꯌꯥꯔꯣꯏ ꯌꯥꯔꯣꯏ ꯏꯕꯦꯝ ꯃ ꯃꯣꯏ ꯋꯥꯔꯤ ꯇꯣꯛꯑꯣ ꯑꯣꯏꯔꯣꯏ ꯄꯥꯔꯣꯏꯗꯩ ꯋꯥꯔꯤ
ꯍꯤꯞ ꯈ꯭ꯔꯒꯦ ꯑꯩꯈꯣꯏ ꯃꯥ
ꯍꯤꯞꯄꯨꯔꯣꯌꯣ ꯐꯔꯦ ꯗꯨꯅ
ꯄꯥ ꯃꯁꯤ ꯑꯃ ꯊꯤꯖꯤꯜꯂꯝ
ꯑꯩꯩꯅ
ꯌꯥ ꯄ ꯁꯥꯥꯄ ꯄ
ꯒꯌꯥꯅꯤ ꯀꯩꯅꯣ
ꯏꯌꯥꯄꯤꯁꯇꯨꯅꯤ ꯂꯩꯇꯔꯦ ꯀꯗꯣꯝ ꯆꯠꯈꯔꯅꯣ ꯈꯪꯗꯔꯦ ꯑꯦꯔꯄꯤꯁꯇꯨ ꯃꯥꯥꯡꯒ꯭ꯔꯦ ꯈꯪꯗꯦ ꯁꯥꯥꯝꯃ ꯑꯩ ꯑꯦꯔꯄꯤꯁ‌ ꯑꯝꯇ ꯊꯤꯒꯦ ꯀꯗ ꯂꯩ ꯍꯧꯔꯕ ꯑꯩ ꯏꯌꯥꯄꯤꯁꯁꯦ ꯁꯤꯗꯁꯨ ꯂꯩꯇꯦꯅꯦ ꯀꯥꯏ ꯊꯟꯒꯔꯖꯥꯠꯅꯣ ꯅꯪ ꯑꯦꯔꯄꯤꯁꯁꯨ ꯂꯩꯒꯔꯦ ꯑꯩ ꯏꯌꯔꯄꯤꯁꯦ ꯀꯥꯏ ꯊꯝꯈ꯭ꯔꯕꯖꯥꯠꯅꯣ ꯈꯪꯗꯦ ꯅꯪꯒꯤ ꯅꯠꯇꯔꯣ ꯁꯤ ꯂꯩꯖꯦ ꯎꯝ ꯅꯪꯒꯤꯅꯤꯅꯦ ꯁꯤ ꯂꯩꯏꯁꯤꯗꯤ ꯑꯩ ꯑꯦꯄꯤꯁꯤ ꯗꯗꯥꯅ ꯇꯧꯈ꯭ꯔ ꯖꯥꯠꯂꯣ
ꯀꯁ꯫
ꯅꯪꯒꯤꯗꯤ ꯑꯩꯒꯤ ꯁꯤꯗꯩꯁꯤꯗ ꯂꯩꯅꯦ꯫ ꯁꯤꯗ ꯂꯩꯕ ꯁꯤꯗ ꯂꯩꯌꯦꯕ ꯅꯪꯒꯤ ꯑꯣ ꯁꯤ ꯂꯩꯔꯦ ꯁꯤ ꯂꯩꯔꯦ ꯑꯩꯒꯤ ꯃꯈꯥ ꯇꯥꯂꯩꯔꯝꯃꯦ꯫
ꯇꯥꯕ꯭ꯔꯣ ꯍꯨꯝ ꯇꯥꯕ꯭ꯔꯣ ꯆꯥꯃ꯫ ꯑꯣ꯫
ꯌꯥꯕ꯭ꯔꯥ꯫
ꯇꯥꯏꯌꯦ꯫ ꯃꯈꯣꯟꯗꯣ ꯌꯥꯝ ꯄꯤꯛꯑꯦ ꯇꯥꯔꯤꯕꯣ꯫
ꯏꯌꯥꯄꯤꯁ ꯍꯞꯄꯥ ꯌꯥꯕ꯭ꯔꯥ ꯍꯥꯏꯕꯅꯦ꯫
ꯌꯥꯏꯌꯦ꯫ ꯅꯦꯠꯋꯥꯛꯁꯦ ꯑꯩ ꯑꯩ ꯅꯦꯠꯁꯦ ꯑꯝꯇ ꯍꯥꯞꯐꯧ ꯇꯥꯔꯦ ꯅꯦꯠ ꯁꯤꯅꯅꯦ ꯑꯩ ꯈꯪꯉꯦ꯫ ꯅꯨꯡꯒꯥꯏꯇꯦ ꯅꯦꯠꯋꯥꯛꯁꯦ ꯇꯠꯈꯤꯗꯣꯔꯦ꯫
ꯅꯪꯒꯤ ꯅꯦꯋꯥꯛꯇ ꯄꯤꯡ ꯄꯤꯡ ꯄꯤꯡ ꯇꯧꯋꯦ꯫
ꯎꯝ꯫
ꯑꯣ ꯃꯥꯏꯁꯤ ꯅꯦꯠ ꯌꯥꯎꯗꯗꯤ ꯌꯥꯔꯣꯏꯌꯦꯕ꯫
ꯍꯣꯏ꯫
ꯅꯦꯠꯋꯥꯛꯁꯦ ꯃꯤ ꯋꯥꯔꯤ ꯁꯥꯅꯗꯔ꯭ꯤꯁꯦ ꯑꯦꯠꯁꯀꯤꯗꯤ꯫
ꯑꯩ ꯅꯦꯠ ꯆꯥꯕ ꯑꯣꯏꯅꯤ ꯃꯣꯏꯅ꯫
ꯑꯈꯣꯏ ꯃꯥꯅ ꯃꯣꯏ ꯀꯩꯅꯣꯗꯣ ꯍꯥꯏꯈꯣꯌꯦ꯫ ꯔꯣꯕꯥꯔꯠ ꯍꯥꯏꯕ꯭ꯔ ꯕꯣꯕꯠ ꯍꯥꯏꯕ꯭ꯔꯥ ꯅꯦꯠ ꯋꯥꯏꯐꯥꯏꯗꯣ ꯍꯥꯟꯅꯕꯒꯤ꯫ ꯑꯜꯕ꯭ꯔ ꯍꯥꯏꯕ꯭ꯔ ꯎꯝ꯫ ꯃꯉꯣꯟꯗꯩ ꯀꯥꯞꯄꯣꯛꯑꯣꯌꯦ ꯅꯦꯠꯋꯥꯛ ꯌꯥꯎꯅꯗꯕꯅꯤꯅ ꯅꯨꯡꯉꯥꯏꯇꯦ ꯍꯥꯏꯕ ꯐꯣꯟꯒꯤꯗꯣ꯫
ꯑꯜꯕꯥꯔ꯭ꯠꯇ ꯇꯣ꯫
ꯎꯝ꯫ ꯍꯥꯜꯍꯜꯂꯛꯑꯣ ꯑꯝꯇꯥ꯫
ꯑꯗꯨꯅ ꯐꯔꯦ꯫
ꯇꯥꯗꯣꯔꯦ ꯇꯥꯗꯣꯔꯦ ꯑꯩ ꯊꯝꯃꯗꯕꯅꯤ ꯃꯣꯏ ꯆꯥꯛꯁꯨ ꯇꯧꯒꯦ꯫
ꯇꯗꯨꯔꯕꯣ꯫
ꯄꯣꯏꯟ ꯑꯃꯅꯤꯗꯤ ꯍꯦꯜꯍꯜꯂꯨꯍꯦ ꯉꯥꯏꯈꯣ ꯍꯨꯏꯊꯨ꯫ ꯌꯧꯗ꯭ꯔꯗꯤ ꯑꯃꯨꯛ ꯐꯔꯛ ꯇꯥꯅꯤ꯫
ꯃꯤꯅꯤꯠ ꯇꯔꯥ ꯌꯧꯔ ꯃꯥꯜꯂꯦꯍꯦ꯫
ꯊꯝꯃꯒꯦ꯫
ꯑꯥ ꯊꯝꯃꯒꯦ꯫